ꯑꯣ
ꯇꯥꯏꯌꯦ
ꯍꯜꯂꯣ
ꯇꯥꯕ꯭ꯔꯣ
ꯇꯥꯏꯌꯦ
ꯑꯣ ꯀꯩꯗꯧꯔꯝꯃꯤꯅꯣ
ꯐꯝꯂꯝꯃꯤꯅꯦ ꯗꯨꯀꯥꯟꯗ
ꯑꯣ
ꯅꯪꯗꯤ ꯀꯩꯗꯧꯔꯤꯅꯣ
ꯑꯩꯗꯤ ꯗꯨꯝ ꯌꯨꯝꯗ ꯂꯩꯕꯅꯤꯗ ꯆꯥꯛ ꯆꯥꯔꯕꯣ
ꯆꯥꯗ꯭ꯔꯤꯗ
ꯊꯦꯡꯉꯦ
ꯅꯣꯏꯗꯤ ꯆꯥꯔꯕꯣ
ꯆꯥꯇ꯭ꯔꯤ ꯑꯩꯁꯨ
ꯑꯗꯨꯒ ꯊꯦꯡꯉꯦ ꯍꯥꯏꯕ
ꯎꯝ ꯎꯝ ꯗꯨꯀꯥꯟ ꯁꯤꯠꯄ꯭ꯔꯣ ꯇꯥꯕ꯭ꯔꯣ ꯇꯥꯕ꯭ꯔꯣ ꯗꯨꯀꯥꯟ ꯁꯤꯠꯄ꯭ꯔꯣ ꯇꯥꯗꯕ꯭ꯔꯣ ꯇꯥꯕ꯭ꯔꯣ ꯇꯥꯗꯕ꯭ꯔꯣ ꯅꯈꯣꯟ ꯇꯥꯗ꯭ꯔꯦ ꯇꯥꯕ꯭ꯔꯣ ꯎꯍꯨꯝ ꯇꯥꯕ꯭ꯔꯣ ꯀꯩꯗꯧꯔꯤꯅꯣ ꯑꯩꯈꯣꯏ ꯄꯨꯟꯅꯃꯛ
ꯐꯤꯖꯕ ꯄꯨꯝꯕꯒꯤ